ꯀꯩꯥꯗꯧꯔꯤꯅꯣ
ꯍꯜꯂꯣ
ꯆꯥꯔꯕꯣ ꯕ꯭ꯔꯣ
ꯍꯥ
ꯆꯥꯛ ꯆꯥꯔꯕꯣ ꯀꯔꯤ ꯃꯊꯦꯜ ꯆꯥꯒꯦ
ꯀꯔꯤ ꯏꯟꯖꯥꯡ ꯆꯥꯒꯦ ꯕ꯭ꯔꯣ
ꯉꯁꯤꯗꯤ ꯁꯟ ꯆꯥꯑꯣꯏꯅ ꯆꯥꯔꯦ
ꯑꯁ ꯕ꯭ꯔꯣꯒꯤ ꯅꯦꯠꯋꯥꯛꯁꯤ ꯅꯨꯡꯉꯥꯏꯇꯦꯅꯦ ꯎꯝ꯫
ꯍꯜꯂꯣ
ꯍꯣꯏ ꯕ꯭ꯔꯣꯒꯤ ꯅꯦꯠꯋꯥꯛꯁꯤ ꯅꯨꯡꯉꯥꯏꯇꯦꯅꯦ
ꯑꯣ ꯑꯗꯨꯕꯨꯗꯤ ꯈꯪ
ꯎꯝ
ꯍꯥꯥ ꯕꯣꯜꯔꯣ
ꯕꯣ
ꯕꯣꯜꯗꯤ ꯌꯦꯡꯉꯔꯣꯏꯗ ꯉꯁꯤꯗꯤ
ꯀꯩꯗꯧꯔꯒꯦ ꯍꯦ ꯍꯦ
ꯑꯩꯗꯤ ꯔꯣꯅꯥꯜꯗꯣꯒꯤ ꯃꯦꯠꯁ ꯂꯩꯕ ꯈꯇꯪꯗ ꯌꯦꯡꯉꯦꯕ ꯑꯩꯒꯤ ꯋꯥꯔꯜ ꯑꯩꯒꯤ ꯋꯥꯔꯜ ꯀꯞꯇꯤ ꯔꯣꯅꯥꯜꯗꯣꯒꯤ ꯃꯦꯠꯆꯇ ꯇꯪꯅꯦꯕ
ꯑꯩꯁꯨꯅꯦ
ꯅꯪꯗꯤ ꯄꯣꯔꯇꯨꯒꯜ ꯑ ꯄꯣꯔꯇꯨꯒꯜꯂꯣ ꯑꯥꯔꯖꯦꯟꯇꯤꯅꯥꯔꯣ
ꯑꯁ ꯄꯣꯇ꯭ꯔꯨꯒꯜꯅꯤ ꯀꯩꯅꯣ ꯑꯁ
ꯑꯥꯔꯖꯦꯟꯇꯥꯏꯟ ꯑꯣ ꯑꯩꯗꯤ ꯅꯪ ꯑꯥꯔꯖꯦꯟꯇꯥꯏꯟ ꯃꯥꯟꯕ
ꯑꯔꯖꯦꯟꯇꯤꯅꯥꯅꯤ ꯇꯜꯂꯦ
ꯉꯁꯤꯗꯤ ꯀꯅꯥ ꯀꯅꯥ ꯃꯦꯠꯆ ꯂꯩꯒꯦ ꯐ꯭ꯔꯥꯟꯁ ꯂꯩꯕ ꯃꯥꯜꯂꯦꯗ
ꯖꯔꯃꯅꯤꯖꯨ ꯂꯩꯕꯥ ꯐ꯭ꯔꯥꯟꯁꯇꯤ ꯍꯌꯦꯡꯀꯣ ꯍꯌꯦꯡ
ꯖꯔꯃꯅꯤ ꯄꯨꯡ ꯀꯌꯥꯗ꯭ꯔꯣ
ꯑꯣ ꯁꯇꯔꯗꯦꯗ ꯂꯩꯕꯅꯦ ꯐ꯭ꯔꯥꯟꯁꯒꯤ ꯁꯇꯔꯗꯦꯗꯥ
ꯑꯣ ꯖꯔꯝꯅꯤ ꯄꯨꯡ ꯀꯌꯥꯗ꯭ꯔꯣ
ꯄꯨꯡ ꯃꯣꯏꯅ ꯊꯦꯡꯉꯤꯅꯦ ꯄꯨꯡ ꯑꯍꯨꯝ ꯍꯥꯏ ꯅꯠꯇꯦ ꯇꯨꯋꯜꯇ ꯅꯠꯇꯦ ꯑꯃꯥ ꯑꯃꯥ ꯃꯈꯥꯏꯗ
ꯑꯃꯥ ꯃꯈꯥꯏꯗ ꯊꯦꯡꯉꯦꯕ ꯃꯣꯏꯖ‌ꯦ ꯑꯁ
ꯊ‌ꯦꯡꯉꯤꯅ‌ꯦ ꯑꯗꯨꯗꯤꯀꯣ
ꯎꯝ
ꯇꯨꯝꯅꯤꯡꯕ ꯇꯥꯏꯃꯤꯡꯅꯤꯅꯦ
ꯃꯥꯅꯦ ꯃꯥꯅꯦ
ꯑꯗꯨ ꯕꯣꯜ ꯌꯦꯡꯉꯗꯤ ꯑꯃꯨꯛ ꯍꯧꯒꯠꯄꯁꯨ ꯉꯝꯗꯦ ꯇꯨꯝꯕ ꯇꯥꯏꯃꯤꯡꯁꯨ ꯄꯨꯔꯥ ꯁꯣꯏꯕꯤꯌꯦ
ꯎꯝ
ꯕ꯭ꯔꯣꯗꯤ ꯕ꯭ꯔꯣꯗꯤ ꯑꯩꯁꯦ ꯑꯩꯁꯦ ꯎꯈꯨꯜ ꯁꯤꯂꯣꯡꯗꯒꯤ ꯇꯧꯔꯛꯄꯅ‌ꯦ
ꯑꯣꯁ ꯌꯥꯝ ꯂꯥꯞꯄ‌ꯦꯅꯦ
ꯂꯥꯞꯄ‌ꯦ ꯕ꯭ꯔꯣꯗꯤ ꯂꯥꯏꯔꯤꯛ ꯇꯝꯕꯥ ꯂꯣꯏꯔꯕꯣ
ꯇꯝꯃꯦ ꯑꯗꯩ ꯁꯤꯛꯁ ꯁ‌ꯦꯃꯤ ꯐꯥꯏꯅꯦꯜ ꯊꯥꯔꯒꯀꯣ
ꯑꯣ ꯐꯥꯏꯅꯦꯜ ꯊꯥꯔ ꯂꯩꯕ꯭ꯔꯣ
ꯑꯥ
ꯑꯣꯈ‌ꯦ ꯀꯔꯤ ꯀꯣꯂ‌ꯦꯁꯇꯔꯣ
ꯈꯣꯏꯔꯣꯝꯗꯥ
ꯑꯣ
ꯃꯅꯤꯄꯨꯔ ꯗꯥꯀ‌ꯣ
ꯑꯣꯈ‌ꯦ ꯑꯣꯈ‌ꯦ ꯆꯥꯛꯇꯤ ꯆꯥꯔꯦꯗꯥ ꯅꯪꯗꯤ
ꯎꯝ
ꯅꯪꯡꯗꯤ ꯆꯔꯥꯕꯣ
ꯎꯝ ꯆꯔꯦ
ꯎꯝ
ꯀꯩ ꯏꯟꯖꯥꯡ ꯆꯥꯔꯒ‌ꯦ
ꯉꯁꯤꯗꯤ ꯉꯥ ꯑꯣꯏꯅ ꯇꯧꯔ‌ꯦ ꯕ꯭ꯔꯣ ꯉꯥ ꯑꯣꯏꯅ ꯆꯥꯔ‌ꯦ ꯕ꯭ꯔꯣ
ꯑꯣ ꯊ‌ꯣꯛ ꯊꯣꯛꯇꯧꯔꯤꯔꯣ ꯅꯠꯇ꯭ꯔꯒ ꯀꯃꯥꯏ ꯇꯧꯕꯅꯣ ꯅꯪ
ꯑꯩꯁꯤ ꯑꯦꯛꯖꯥꯝ ꯑꯦꯛꯖꯥꯝ ꯊꯥꯅꯕꯒꯤꯀꯣ ꯀꯝꯄꯤꯇꯤꯇꯤꯐ ꯑꯦꯛꯖꯥꯝ ꯊꯥꯅꯕꯤꯒꯤ ꯁꯤꯂꯣꯡꯗ ꯂꯩꯕꯅꯤꯗ ꯑꯦꯛꯆꯝ ꯊꯥꯔꯒ ꯂꯩꯕꯅꯤꯗ
ꯑꯣ ꯍ‌ꯣ ꯀꯟꯅꯥ ꯍ‌ꯣꯅꯧ
ꯍꯣꯠꯅꯕꯗ ꯋꯥꯔꯦ ꯍ‌ꯣꯠꯅꯕꯗ ꯋꯥꯔ‌ꯦ ꯃꯤꯑ‌ꯣꯏ ꯃꯤꯑꯣꯏꯗ꯭ꯔꯦ ꯑꯣꯏꯕ ꯉꯝꯗ꯭ꯔꯦ ꯃꯤ ꯑꯣꯏꯕ ꯉꯝꯗ꯭ꯔꯦꯅꯦ ꯅꯨꯄꯤꯁꯤꯡꯁꯤꯁꯨ ꯅꯨꯄꯥ ꯇꯣꯂꯣꯞ ꯆꯥꯗ꯭ꯔꯗꯤ ꯄꯥꯝꯗ꯭ꯔꯦꯗꯣ ꯅꯠꯇ꯭ꯔꯥ
ꯃꯥꯅꯦ ꯃꯥꯅꯦ
ꯑꯗꯨꯒ ꯅꯨꯄꯤ ꯊꯤꯔꯁꯦ ꯂꯨꯍꯣꯡꯈ꯭ꯔꯁꯦ ꯇꯧꯔꯁꯨ ꯇꯣꯂꯣꯞ ꯆꯥꯗ꯭ꯔꯤꯅꯦ ꯑꯩꯁꯦ ꯋꯥꯔꯦꯅꯦ ꯕ꯭ꯔꯣ
ꯄꯩꯁꯥꯃꯨꯛ ꯄꯥꯏꯕ ꯄꯥꯏꯔ ꯅꯨꯒꯤ ꯑꯩꯈꯣꯏꯅ ꯄꯥꯝꯗꯦ ꯍꯥꯏꯔꯁꯨ
ꯑꯗꯨꯝ ꯂꯥꯛꯀꯅꯦꯕ
ꯂꯥꯛꯀꯦ ꯂꯥꯛꯀꯦꯅꯦ ꯍꯥꯏꯔꯛꯄꯅꯦꯕ ꯎꯝ
ꯎꯝ ꯅꯨꯄꯤꯁꯨ ꯍꯧꯖꯤꯛꯀꯥꯟꯗꯤ ꯅꯨꯄꯤꯁꯨ ꯁꯤꯡꯉꯉꯕꯅꯦ
ꯁꯤꯡꯈ꯭ꯔꯕꯅꯦꯕ ꯄꯪꯗ꯭ꯔꯦꯕ ꯁꯛ ꯌꯦꯡꯗ꯭ꯔꯦꯕ ꯅꯠꯇ꯭ꯔꯥ
ꯎꯝ
ꯎꯝ
ꯀꯌꯥꯝ ꯀꯨꯏꯔꯒꯦ ꯆꯍꯤ ꯐꯥꯔꯕꯣ
ꯑꯩ ꯁꯤꯂꯣꯡꯗ ꯂꯩꯕ꯭ꯔꯣ
ꯑꯥ
ꯆꯍꯤ ꯑꯃ ꯐꯥꯔꯦꯗ
ꯑꯣ ꯍꯣ
ꯎꯝ
ꯑꯗꯨ ꯑꯦꯖꯥꯝꯗꯨꯅ ꯀꯔꯝ ꯀꯥꯟꯗ ꯊꯥꯗꯣꯏꯅꯣ
ꯑꯦꯛꯖꯥꯝꯁꯦ ꯑꯥꯒꯁ ꯑꯥꯒꯁꯇꯒꯤ ꯍꯧꯈ꯭ꯔꯅꯤ ꯑꯥꯒꯁꯁꯦ ꯁꯦꯞꯇꯦꯝꯕꯔ ꯑꯣꯛꯇꯣꯕꯔ ꯅꯣꯕꯦꯝꯕꯔ ꯑꯗꯨꯝ ꯂꯩꯔꯅꯤ ꯑꯦꯛꯖꯥꯝꯁꯦ
ꯀꯟꯅ ꯍꯣꯠꯅꯧꯋꯣ
ꯍꯣꯏꯅꯦ ꯍꯣꯠꯅꯕ ꯇꯥꯔꯦꯅꯦ ꯕ꯭ꯔꯣ
ꯎꯝ ꯁꯤ ꯌꯥꯝ ꯁꯥꯕꯒꯤꯀꯣ ꯑꯁ
ꯎꯝ
ꯅꯨꯉꯥꯏꯇ꯭ꯔꯦꯅꯦ
ꯁꯥꯕꯒꯤ
ꯑꯩꯈꯣꯏꯗꯤ ꯏꯪꯕꯒꯤ ꯂꯩꯕ ꯉꯝꯗ꯭ꯔꯦꯅꯦ
ꯑꯦꯛꯆꯦꯟꯁ ꯇꯧꯔꯁꯤꯔꯣ ꯑꯗꯨꯗꯤ ꯈꯔ ꯈꯔ
ꯇꯧꯁꯤꯔꯣ ꯄꯨꯡ ꯑꯃꯒꯤꯗꯃꯛ ꯉꯥꯏꯍꯥꯛꯇꯪ ꯑꯦꯛꯆꯦꯟꯖ ꯇꯧꯁꯤꯔꯣ
ꯐꯤꯐꯇꯤ ꯐꯤ ꯅꯠꯇ꯭ꯔꯒ ꯐꯤꯐꯇꯤ ꯐꯤꯐꯇꯤ ꯑꯦꯛꯆꯦꯟꯖ ꯇꯧꯔꯁꯤꯔꯣ
ꯁꯥꯕꯅ ꯅꯨꯡꯉꯥꯏꯕ꯭ꯔꯣ ꯏꯪꯕꯅ ꯅꯨꯡꯉꯥꯏꯕ꯭ꯔꯣ ꯅꯪꯕꯣ
ꯑꯁ ꯏꯪꯕꯅ ꯅꯨꯡꯉꯥꯏ ꯍꯦ ꯁꯥꯕꯗꯤ
ꯑꯁ ꯑꯩꯗꯤ ꯏꯪꯕꯗꯤ ꯇꯟꯂꯦ ꯅꯪ ꯅꯦꯠꯋꯥꯛꯁꯦ ꯅꯨꯡꯉꯥꯏꯇꯕ ꯃꯥꯜꯂꯤꯅꯦ
ꯍꯧꯖꯤꯛꯒꯤ ꯐꯪꯉꯤꯅ
ꯑꯁ ꯑꯗꯨꯅꯦ ꯅꯪꯅ ꯋꯥ ꯉꯥꯡꯕꯗꯣ ꯇꯥꯗꯅꯦ ꯇ꯭ꯔꯦꯛꯀꯤꯡ ꯆꯠꯂꯦꯅꯦ
ꯀꯩꯒꯤꯅ ꯑꯣꯏꯕ ꯖꯥꯠꯂꯥꯀꯣ
ꯅꯪ ꯀꯩꯅꯣꯗꯤ ꯑ ꯀ꯭ꯌꯥꯝ ꯀꯨꯏꯔꯦ ꯁꯤ ꯖꯣꯏꯟ ꯇꯧꯕ ꯁꯤꯁꯦ
ꯑꯁꯤꯒꯤ ꯃꯇꯥꯡꯗꯗꯤ ꯉꯥꯡꯕ ꯌꯥꯗꯕ ꯃꯥꯜꯂꯤꯅꯦ ꯋꯥꯔꯤꯁꯦ ꯔꯨꯜꯁꯇꯣ
ꯌꯥꯕꯅꯤ ꯌꯥꯕꯅꯤ ꯃꯥꯒꯤ ꯃꯃꯤꯡꯗꯣ ꯄꯟꯗ꯭ꯔꯗꯤ ꯌꯥꯕꯅꯤ
ꯁꯤꯗꯤ ꯀꯨꯏꯗ꯭ꯔꯤꯗ
ꯍꯥꯥ
ꯀꯨꯏꯗ꯭ꯔꯤꯌꯦ
ꯑꯣ ꯍꯣ ꯑꯩꯁꯨ ꯀꯨꯏꯗ꯭ꯔꯤ
ꯎꯝ ꯅꯪꯗꯤ ꯔꯣꯡꯃꯩꯔꯣ
ꯎꯝ ꯃꯥꯅꯦ ꯃꯥꯅꯦ
ꯅꯣꯅꯦꯗꯩꯅꯦ
ꯑꯣ ꯅꯣꯅꯦꯗꯩꯔꯣ ꯕꯖꯥꯔꯗꯩꯔꯣ
ꯕꯖꯥꯔꯗꯩ ꯈꯔ ꯆꯠꯂꯒ ꯀꯣ
ꯑ
ꯂꯩꯔꯤꯅꯤ ꯅꯠꯇꯦ
ꯑꯣ
ꯃꯋꯥꯡꯈꯨꯜꯗꯒꯤ ꯐ꯭ꯔꯦꯟ ꯑꯃ ꯂꯩꯕ ꯑꯗꯨꯒꯤ
ꯑ
ꯔꯣꯡꯃꯩ ꯔꯣꯡꯃꯩ ꯕꯖꯥꯔꯒ ꯅꯣꯅꯦ ꯕꯖꯥꯔ ꯃꯥꯟꯅꯕ꯭ꯔꯥ ꯂꯥꯞꯄ꯭ꯔ ꯇꯣꯉꯥꯟꯕ꯭ꯔꯥ
ꯍꯥ
ꯔꯣꯡꯃꯩ ꯕꯖꯥꯔꯒ ꯅꯣꯅꯦ ꯕꯖꯥꯔꯁꯦ ꯇꯣꯉꯥꯟꯕ꯭ꯔ
ꯑ ꯆꯞ ꯃꯥꯅꯩ ꯆꯞ ꯃꯥꯅꯩ
ꯑꯣ
ꯆꯞ ꯃꯥꯟꯅꯩꯌꯦ
ꯎꯝ
ꯇꯨꯄꯨꯜꯗꯨ ꯅꯛꯄ꯭ꯔꯥ ꯑꯗꯨꯗꯒꯤ ꯅꯣꯅꯦꯗꯤ ꯅꯛꯑꯦꯀꯣ
ꯎꯝ
ꯈꯧꯄꯨꯝꯅ ꯑꯃꯨꯛ ꯂꯥꯞꯄ
ꯎꯝ
ꯅꯨꯡꯕꯥꯅ ꯀꯥꯏꯗꯅꯣ
ꯅꯨꯡ ꯅꯨꯡꯕꯥꯅ ꯑꯁꯣꯝꯒꯤ ꯀꯩꯅꯣ ꯁ꯭ꯋꯥꯏꯗ ꯑꯁꯥꯝ ꯑꯁꯥꯝ ꯖꯤꯔꯤ ꯁ꯭ꯋꯥꯏꯗꯀꯣ
ꯑꯣ
ꯂꯥꯞꯄꯦ ꯑꯥ
ꯎꯝ ꯇꯃꯦꯡꯂꯣꯡꯁꯨ ꯑꯗꯨꯔꯣꯝꯗꯀꯣ
ꯑꯥ
ꯅꯣꯅꯦꯗꯨ ꯁꯥꯕ꯭ꯔꯣꯅꯦ
ꯑꯁ ꯍꯥꯏ ꯀꯥꯟꯗꯦꯗ ꯁꯥꯕꯅ
ꯎꯝ ꯑꯗꯨ ꯃꯩꯇꯩ ꯃꯌꯦꯛꯂꯣꯡꯗ ꯏꯅꯤ ꯍꯥꯢꯌꯦꯅꯦ
ꯍꯣꯏ ꯑꯗꯨꯅꯦ ꯅꯣꯡꯁꯦ ꯑꯩꯈꯣꯏ ꯈꯨꯟꯗꯨ ꯑꯩꯈꯣꯏ ꯈꯨꯟꯗꯨ ꯏꯪꯕꯗꯤ ꯏꯪꯉꯦ
ꯂꯧ ꯎꯕ꯭ꯔꯣ ꯅꯣꯏꯗꯤ
ꯑꯥ
ꯂꯧ ꯎꯕ꯭ꯔꯣ ꯂꯧ
ꯍꯣꯏ ꯍꯣꯏ
ꯇꯝꯄꯥꯛ ꯂꯧꯔꯥ ꯅꯠꯇ꯭ꯔꯒ ꯆꯤꯡ ꯂꯧꯔꯣ
ꯄꯦꯗꯤꯁꯨ ꯆꯤꯡꯁꯨ ꯇꯧꯔꯒ
ꯎꯑꯗꯨ ꯒꯥꯔꯤꯒꯨꯝꯕ ꯆꯪꯕ ꯌꯥꯕ꯭ꯔꯣ ꯅꯣꯏ ꯈꯣꯏꯕ ꯈꯨꯟꯒꯤ ꯃꯤꯅ ꯇꯧꯕ꯭ꯔꯥ ꯒꯥꯔꯤꯅ ꯇꯧꯕ꯭ꯔꯥ ꯇ꯭ꯔꯦꯛ
ꯑꯥ ꯀꯔꯤꯕ
ꯇ꯭ꯔꯦꯛꯇ꯭ꯔꯅ ꯈꯣꯏꯕ꯭ꯔꯥ ꯂꯧ ꯂꯣꯏ ꯂꯧ ꯈꯣꯏꯕꯗꯤ ꯃꯤꯅ ꯈꯣꯏꯕ꯭ꯔꯥ ꯁꯥꯟꯅ ꯈꯣꯏꯕ꯭ꯔꯥ
ꯇꯧꯕꯅꯦ
ꯐꯩꯅꯦ
ꯑꯩꯈꯣꯏꯅ ꯀꯩꯅꯣ ꯊꯥꯕ ꯈꯛꯇꯅꯦꯕ ꯊꯥ ꯈꯛꯇꯅꯦ ꯑꯗꯨꯒ ꯑꯁ ꯅꯨꯡꯁꯥ ꯈꯔ ꯅꯨꯡꯁꯥ ꯁꯥꯔꯗꯤ ꯑꯁ ꯋꯥꯕꯗꯤ ꯋꯥꯔꯦ
ꯍꯧꯖꯤꯛꯀꯥꯟꯗꯤ ꯂꯧ ꯂꯧ ꯂꯧ ꯎꯕ ꯃꯇꯝꯅꯤ ꯅꯠꯇ꯭ꯔꯥ
ꯎꯝ ꯃꯥꯅꯤ ꯎꯝ
ꯂꯧ ꯎꯕ꯭ꯔꯣ ꯆꯠꯄ꯭ꯔꯣ ꯊꯕꯛ
ꯑꯩꯗꯤ ꯀꯩꯅꯣꯗ ꯕꯦꯂꯤꯗꯀꯣ ꯕꯦꯂꯤꯗ ꯎꯝ ꯎꯝ
ꯑ ꯀꯥꯡ ꯆꯤꯛꯌꯦꯍꯦ ꯀꯗꯥꯏꯗꯒꯤ ꯀꯥꯡ ꯂꯥꯛꯄꯅꯣ ꯁꯤ ꯀꯥꯡ ꯌꯥꯝꯂꯝꯒꯅꯤ ꯕꯦꯂꯤꯁꯨ ꯅꯥꯏꯠ ꯗ꯭ꯌꯨꯇꯤ ꯍꯧꯔꯦꯅꯦ ꯊꯥꯡꯁꯤꯡꯁꯦ
ꯑꯝ ꯢꯁꯩ ꯁꯥꯛꯄ ꯍꯧꯔꯦ
ꯑꯦ
ꯍꯩꯍ ꯄꯣꯔꯇꯨꯒꯜꯒꯤ ꯃꯦꯠꯁ ꯉꯥꯏꯕ ꯉꯝꯗ꯭ꯔꯦꯕꯣ ꯀꯣꯂꯣꯝꯕꯤꯌꯥꯒ ꯁꯥꯟꯅꯒꯗꯧꯕꯁꯦ
ꯎꯝ ꯎꯝ
ꯎꯝ
ꯑꯝ ꯍꯣꯏ ꯍꯣꯏ ꯐꯔꯦ ꯑꯗꯨꯗꯤ ꯅꯪꯁꯨ ꯐꯖꯅ ꯂꯩꯌꯨꯀꯣ ꯑꯗꯨ
ꯍꯣꯏ ꯍꯣꯏ ꯐꯔꯦ ꯐꯔꯦ ꯃꯪ ꯐꯔꯁꯦ